ꯌꯥꯎꯏꯤꯗꯧꯔꯕ꯭ꯔꯣ
ꯀꯗꯧꯔꯦ ꯑꯩꯗꯤ ꯅꯪ ꯑꯗꯨꯅ ꯇꯧꯔꯤꯕ꯭ꯔꯥꯅ ꯑꯗꯨꯝ ꯉꯥꯡꯒ ꯌꯦꯡꯀꯥꯟꯗ ꯂꯩꯔꯝꯗꯕ ꯋꯥꯅꯤ
ꯀꯣꯏ ꯀꯨꯏꯗꯕꯒꯤꯀꯣ ꯑꯩꯈꯣꯏꯅ ꯈꯟꯗꯕ ꯑꯗꯨꯝ
ꯍꯣꯏ
ꯎꯝ ꯍꯧꯖꯤꯛꯄꯕꯨꯡ ꯀꯌꯥ ꯇꯥꯔꯒ꯭ꯔꯥꯖꯥꯠꯂꯣ ꯅꯣꯏ ꯅꯣꯏ ꯁꯨꯐꯝꯝ ꯌꯥꯎꯕꯒꯅꯤ
ꯑ ꯑꯦ ꯄꯨꯡ ꯑꯩ ꯄꯨꯡ ꯕꯥꯔꯣ ꯇꯥꯀꯗꯧꯔꯦ ꯅꯣꯏꯅꯦ
ꯂꯣꯏꯔꯦ ꯂꯣꯏꯔꯦ ꯀꯩꯗꯉꯩ ꯁꯨꯔꯒ ꯀꯩꯗꯧꯉꯩ ꯍꯜꯂꯛꯀꯦꯔꯥ ꯈꯪꯗꯦ
ꯑ ꯃꯤꯉ ꯉꯜꯅ‌ ꯆꯠꯂꯒ ꯎꯝ ꯆꯠꯁꯤꯒꯗꯤ ꯑꯌꯨꯛꯇ ꯂꯣꯏ ꯁꯦꯝꯃꯒ
ꯀꯔꯦꯟ ꯑꯃꯨꯛ ꯀ ꯆꯖꯤꯛ ꯆꯥꯕꯒꯥꯟ ꯄꯨꯡꯈꯥꯏꯒꯨꯝ ꯂꯧꯔꯅꯤꯪ
ꯑꯉꯥꯡ ꯇꯝꯍꯟꯕꯒ ꯇꯧꯔꯗꯤ ꯑꯩꯁ ꯊꯕꯛꯀ ꯁꯨꯕ ꯅꯪꯉꯒ ꯑꯃꯛ
ꯅꯠꯇꯗꯅ ꯈꯨꯠ ꯃꯔꯤ ꯄꯥꯟꯕ ꯇꯥꯔꯦ ꯉꯁꯤꯗꯤ ꯈꯨꯟ ꯃꯔꯤ ꯊꯣꯛꯅ ꯁꯨꯕ꯭ꯔꯣ
ꯎꯝ
ꯅꯄꯤꯅꯥ ꯌꯥꯝꯃꯟꯕꯒꯤ ꯊꯕꯛꯅ ꯄꯥꯡꯗꯕꯒ ꯃꯇꯝꯌꯥꯝ ꯌꯥꯝꯌꯥꯝ ꯆꯪꯉꯦꯕ ꯖꯒꯥ ꯄꯤꯛꯏꯁꯨ
ꯂꯧ ꯌꯥꯝ ꯆꯠꯅꯤꯡꯈ꯭ꯔꯦ ꯂꯧꯗ ꯆꯖꯤꯛ ꯆꯥꯕ ꯍꯥꯎꯕꯗꯨꯣ
ꯌꯨꯝꯗ ꯁꯥꯕꯒꯤ ꯆꯥꯛ ꯆꯥꯅꯤꯡꯗꯕ ꯑꯗꯣ ꯂꯧꯗ ꯑꯗꯨꯝ ꯄꯨꯔ ꯀꯛꯏꯕꯅꯤꯗꯣ ꯆꯥꯏ ꯅꯍꯥꯟꯗꯤ ꯆꯖꯤꯛ ꯄꯨꯔꯝꯗꯕꯅꯤ ꯍꯟꯗꯛꯅ ꯌꯨꯝ ꯆꯥꯅꯤꯡꯗꯕꯒꯤ ꯑꯗꯨꯝ
ꯑꯗꯨ ꯂꯧ ꯆꯠꯀꯅꯤ ꯍꯥꯏꯗꯤ ꯆꯥꯛ ꯌꯥꯝ ꯌꯥꯝ ꯊꯣꯡꯈ꯭ꯔꯣ ꯑꯗꯨꯒ ꯑꯥꯗ ꯄꯨꯔ ꯆꯥꯈ꯭ꯔꯣ ꯑꯗꯨꯅ ꯐꯕꯅꯦ
ꯑꯗꯨꯃꯥꯏꯅ ꯇꯧꯋꯦ ꯑꯉꯥꯡꯁꯨ ꯂꯧ ꯌꯧꯔꯤꯗꯤ ꯃꯅꯥꯛ ꯃꯔꯛꯇꯤ ꯆꯥꯏ ꯅꯟ ꯈꯩ ꯆ ꯁꯥꯥꯏꯗꯦ ꯌꯦ ꯉ ꯁꯤ ꯑꯩꯌꯨꯛꯇꯤ ꯀꯔꯤ ꯂꯥꯏꯅꯔꯛꯅ ꯆꯥꯛ ꯃꯌꯥꯝ ꯆꯥꯏ ꯃꯥꯁꯨ ꯑꯥ ꯁꯥꯗꯒ
ꯀꯣꯏꯁꯨ ꯂꯥꯎ ꯆ ꯇꯕ ꯀꯨꯏꯔꯦ ꯅꯅꯥꯄꯤꯄꯤ ꯄ ꯅꯥꯄꯤꯗꯤ ꯅꯥꯄꯤꯗꯤ ꯐꯣꯏꯅꯉꯥꯏꯗꯤ ꯂꯩ ꯌꯨꯝꯗꯁꯨ ꯑꯩꯁ ꯍꯨ ꯑꯅꯤ ꯑꯍꯨꯝ ꯁꯨꯔꯦ ꯐꯣꯏꯕ ꯑꯗꯨꯁꯨ ꯑꯗꯨꯝ ꯂꯥꯛꯄ ꯆꯤꯡ ꯂꯩꯕꯗꯀꯣ ꯄꯦꯠ ꯆꯦꯠ ꯆꯦꯠ ꯂꯥꯎꯕꯅꯤꯅ ꯑꯗꯨꯝ ꯅꯥꯄꯤꯗꯣ ꯍꯥꯎꯕ ꯊꯨꯕꯗꯣ ꯂꯥꯏꯗꯦ
ꯎꯝ ꯑꯣꯏꯈꯅꯤ ꯅꯣꯡꯁꯨꯄꯒꯦ ꯎꯝ
ꯏꯁ ꯐꯣꯏꯕꯗ ꯐꯣꯏꯕꯗ ꯑꯁꯤ
ꯍꯝ ꯑꯩꯈꯣꯏꯁꯨ ꯌꯨꯝ ꯃꯅꯥꯛꯇꯩ ꯆꯨꯖꯥꯛ ꯈꯔ ꯊꯥꯕ ꯑꯩꯅ
ꯎꯝ
ꯊꯣꯛꯄ ꯑꯁꯤ ꯃꯊꯛꯀꯤꯗꯣ ꯊꯣꯛꯄ ꯍꯧꯔꯦ ꯈꯔ ꯈꯔ
ꯑꯣ ꯑꯩꯗꯤ ꯀꯨꯝꯁꯤꯗꯤ ꯀꯔꯤꯁꯨ ꯊꯥꯗ꯭ꯔꯦ ꯃꯐꯝꯁꯨ ꯂꯩꯗꯕꯨꯒꯤ ꯊꯥꯗ꯭ꯔꯦ
ꯎꯝ ꯈꯔ ꯊꯥꯕꯁꯨ ꯑꯩ ꯅꯥꯄꯤ ꯅꯥ ꯄꯤꯛ ꯊꯟꯕꯦ ꯉꯁꯥꯏ ꯈꯔ ꯐꯣꯏꯊꯣꯛ ꯀꯤꯀꯦꯅ ꯑꯩꯅ ꯐꯣꯏꯕ ꯑꯗꯨꯒꯤ ꯑꯗꯨ ꯐꯣꯏ
ꯑꯩꯈꯣꯏꯒꯤ ꯀꯩꯅꯣ ꯆꯨꯖꯥꯛ ꯊꯥꯕꯁꯨ ꯌꯥꯗꯕ ꯑꯗꯨ ꯁꯟ ꯍꯦꯛ ꯍꯦꯛꯇ ꯂꯥꯛꯄꯀꯣ ꯆꯥꯅꯉꯥꯏ ꯑꯗꯨꯒꯤ ꯑꯩ ꯊꯥꯅꯤꯡꯗꯕ
ꯈꯨꯝ ꯂꯤꯗꯤꯁꯟ ꯀꯩꯅꯣꯗ ꯊꯝꯈꯤꯕꯩꯅꯦ ꯃꯣꯏꯒꯤ ꯊꯝꯐꯝ ꯇꯣꯉꯥꯟꯅ ꯖꯪꯒꯥꯜꯗ ꯁꯦꯝꯕ ꯃꯥꯜꯂꯦ
ꯎ ꯑꯩꯈꯣꯏꯗꯤ ꯀꯕꯔ ꯁꯟꯅꯕ ꯄꯜꯁꯨ ꯐꯖꯅ ꯈꯟꯗꯕꯅꯤꯅꯀꯣ ꯑꯣ ꯑꯗꯨꯝ ꯅꯝꯈꯥꯏꯔꯒ ꯆꯪꯕ ꯑꯗꯨꯒꯤ ꯀꯨꯝꯁꯤꯗꯤ ꯊꯥꯅꯤꯡꯗ꯭ꯔꯦ ꯑꯩ
ꯎꯝ ꯍꯣꯏ ꯆꯠꯊꯣꯛ ꯆꯠꯊꯣꯛ ꯍꯥꯏꯗꯤꯡꯉ ꯈꯥꯟꯅꯗꯦ ꯀꯣꯄꯤ ꯍꯥꯏ ꯍ ꯑꯥ ꯀꯔꯤ ꯇꯕꯨꯒꯦ ꯑꯦ ꯅꯣꯡꯁꯨꯠꯂ ꯍꯣꯏ ꯌꯥꯗꯦ ꯍꯥꯏꯌꯦꯀꯣ ꯕꯤꯗꯤ ꯑꯗꯨꯒꯤ ꯑꯣꯏꯕ ꯁꯥꯥꯒ
ꯅꯠꯇꯦ ꯅꯥꯟ ꯊꯥꯕꯒꯥꯟ ꯂꯤꯈ꯭ꯔꯕ
ꯑꯦ ꯎꯝ ꯎꯝ
ꯆꯥꯕ ꯐꯪꯒꯦꯔꯥ ꯐꯪꯂꯣꯏꯔꯥ ꯈꯪꯗꯦ
ꯑꯥ ꯈꯔ ꯈꯔ ꯀꯩꯅꯣ ꯑꯣꯏꯔꯁꯨ
ꯎꯝ ꯁꯆꯥꯥꯗꯔꯒ ꯉꯥꯅꯨꯅ ꯆꯥꯕ ꯑꯗꯨꯃ ꯌꯦꯛꯇ ꯇꯧꯕ
ꯑꯥ ꯑꯥ ꯑꯩꯁꯨ ꯌꯨꯝꯗ ꯀꯣꯕꯤ ꯃꯌꯥꯝ ꯊꯥꯔꯒ ꯑꯥ ꯌꯨꯝꯗ ꯂꯩꯕ ꯀꯥꯟꯗ ꯊꯥꯔꯒ ꯌꯦꯗ ꯂꯣꯏ ꯆꯠꯊꯣꯛꯇꯅ ꯎꯝ ꯍꯥꯟꯅꯗꯤ ꯆꯥꯔꯝꯗꯕꯅꯤ ꯑꯗꯨꯒꯤ ꯃꯌꯨꯝꯝ ꯈꯔ ꯈꯔ ꯊꯣꯛꯄ ꯍꯧꯔꯕꯅꯤꯕ ꯃꯌꯨꯝ ꯃꯆꯥ ꯃꯆꯥ ꯊꯣꯛꯇꯣ ꯃꯣꯏꯗꯣ ꯑꯃꯨꯔꯛ ꯆꯥꯈ꯭ꯔꯕ ꯍꯥꯎ ꯈꯥꯈ꯭ꯔꯕꯃ ꯑꯗꯨ ꯀꯤ ꯂꯣꯏ ꯂꯣꯏ ꯆꯥꯊꯣꯛꯑꯒ ꯍꯧꯖꯤꯛ ꯍꯧꯖꯤꯛꯇꯤ ꯌꯦꯟ ꯂꯩꯇꯕꯒꯤ ꯀꯣꯕꯤ ꯃꯁ ꯁꯣꯏꯊꯣꯛꯄ ꯍꯧꯔꯦ ꯑꯃꯨꯛ ꯌꯨꯝꯗꯁꯨ
ꯂꯥꯕ ꯑꯗ꯭ꯔ ꯌꯦꯟ ꯄꯨꯔꯎꯀꯣ
ꯎꯝ
ꯑꯩ ꯂꯧꯒꯦ ꯑꯅꯤꯒꯨꯝ ꯄꯨꯔꯛꯈ꯭ꯔꯣ ꯌꯦꯟ ꯌꯦꯟ ꯑꯃꯨꯛ ꯌꯣꯛꯀꯦ ꯃꯔꯥꯏ ꯂꯥꯛꯇ꯭ꯔꯤꯉꯩꯗ ꯍꯦꯛ ꯍꯦꯛ ꯆꯥꯊꯣꯛꯈꯤꯕ ꯑꯗꯨꯝ ꯐꯩꯕ
ꯏꯕꯥꯅꯤꯁꯨꯣ ꯀꯨꯏꯅ ꯊꯝꯃꯣꯏꯁꯦꯅ ꯑꯁꯤ ꯀ ꯁꯣ ꯂꯥꯛꯎ ꯑ ꯂꯧ ꯂꯧꯗ ꯐꯧ ꯊꯣꯛꯄ ꯃꯇꯝꯗꯣ ꯑꯗꯨ ꯍꯦꯛ ꯍꯦꯛ ꯁꯤꯌꯦ ꯍꯥꯏꯌꯦꯦ ꯑꯗꯨꯒꯤ ꯑꯗꯨ ꯃꯇꯝ ꯌꯧꯗ꯭ꯔꯤꯉꯩꯗꯀ ꯑ ꯀꯩꯅꯣ ꯇꯧꯗ꯭ꯔ ꯂꯣꯏꯅ ꯁꯤ ꯇ
ꯃꯣꯏꯅ ꯃꯣꯏꯅ ꯁꯤꯕꯗꯣ ꯀꯔꯤꯒꯤꯁꯨ ꯅꯠꯇꯦ ꯇꯤꯟ ꯍꯤꯗꯥꯛ ꯀꯥꯞꯄꯒꯤ ꯀꯣ ꯐꯧꯗ ꯆꯥꯕꯒꯤꯀꯣ ꯇꯤꯟ ꯍꯤꯗꯥꯛ ꯀꯥꯞꯄꯒꯤ ꯑꯁ ꯅꯍꯥꯟ ꯑꯀꯨꯝ ꯑꯩꯒꯤ ꯑꯣ ꯑꯀꯨꯝ ꯑꯩꯒꯤꯁꯨꯀꯣ ꯑꯅꯤ ꯃꯔꯨꯝ ꯇꯔꯥ ꯇꯔꯥ ꯊꯨꯔꯝꯂꯒ ꯃꯄꯤ ꯑꯅꯤ ꯁꯤꯕꯅꯦ ꯅꯥꯁꯨꯅꯅꯥꯗꯦ ꯉꯁꯤ ꯉꯁꯤ ꯌꯦꯡꯉꯤꯅꯦ ꯍꯌꯦꯡ ꯑꯃꯨꯛ ꯁꯤꯕ ꯉꯁꯤ ꯍꯌꯦꯡ ꯑꯃꯨꯛ ꯁꯤꯕ ꯇꯧꯕ
ꯑꯣ ꯑꯦ ꯑꯗꯨꯗ ꯇꯤꯟꯁꯤꯗ ꯏ ꯍꯥꯎꯗ ꯆꯗꯅꯤ ꯃ ꯍꯗ ꯀꯥꯄ ꯍꯔ
ꯍꯣꯏ ꯃꯣꯏ ꯍꯣꯏ ꯇꯤꯟ ꯍꯤꯗꯥꯛꯇꯨꯅꯦ ꯑꯗꯨ ꯐꯧ ꯐꯧ ꯆꯥꯕꯒꯤꯀꯣ ꯁꯤꯕ
ꯑꯣ ꯎꯝ ꯎꯝ ꯎꯝ
ꯅꯣꯏꯅ ꯅꯣꯏꯕꯒ ꯑꯗꯨꯒꯤ ꯑꯩ ꯌꯦꯟꯕꯨꯗꯤ ꯌꯣꯛꯅꯤꯡꯗꯦ ꯌꯣꯛꯂꯁꯨ ꯀꯩꯅꯣ ꯊꯣꯛꯍꯟꯗꯅꯀꯣ ꯌꯣꯛꯂꯒꯦ ꯍꯥꯏꯕ ꯀꯩꯅꯣ ꯃꯣꯏꯒꯤ ꯌꯦꯡꯒꯣꯟ ꯁꯥꯔꯒꯀꯣ
ꯎꯝ ꯎꯝ
ꯃꯣꯏ ꯐꯧ ꯃꯇꯝ ꯑꯣꯏꯕ ꯌꯦꯡꯒꯣꯟꯗ ꯊꯝꯈꯤꯕ ꯑꯗꯨ ꯑꯗꯨ ꯑꯣꯏꯔꯗꯤ ꯁꯤꯔꯣꯏꯕ
ꯑꯁꯣꯝꯗꯁꯨ ꯑꯗꯨꯃꯥꯏꯅ ꯇꯧꯋꯦ ꯍꯥꯏꯅ ꯃꯤ ꯌꯨꯝ ꯑꯅꯤ ꯑꯨꯝ ꯁꯨꯝ ꯌꯦꯟ ꯑꯃꯠꯇ ꯂꯣꯏꯗꯦ ꯃꯣꯏꯗꯣ ꯑꯗꯨꯃꯥꯏꯅ ꯁꯤꯒꯦꯅ
ꯇꯤꯅꯤꯗꯥ ꯀꯥꯄꯅꯤꯅ ꯎꯄꯥꯥꯏ ꯂꯩꯦꯇ ꯃꯣꯏ ꯍꯧꯖꯤꯛꯁꯨꯅꯦ ꯍꯧꯖꯤꯛ ꯐꯧ ꯐꯧ ꯆꯥꯏꯕꯒꯤ ꯃꯇꯝꯁꯨꯀꯣ ꯃꯣꯏꯗꯤ ꯇꯤꯟ ꯍꯤꯗꯥꯛ ꯍꯥꯞꯄꯦꯕ ꯐꯧꯗ ꯑꯗꯨꯀꯥꯟꯁꯨ ꯁꯤꯕ ꯂꯧꯐꯝ ꯌꯧꯈ꯭ꯔꯦ
ꯎꯝ ꯄꯣꯊꯥꯔꯤ ꯂꯧꯁꯪꯗ ꯉꯥꯏꯍꯥꯛꯣ ꯊꯥꯈꯤꯁꯦꯅ ꯎꯝ ꯎꯝꯝ ꯏꯁꯁ ꯁꯥꯕꯒꯤ ꯍꯨꯃꯥꯡꯅ ꯑꯉꯥꯡ ꯄꯣꯛꯕꯒꯤ ꯐꯨꯔꯤꯒ ꯂꯣꯏ ꯆꯣꯠꯂꯦ ꯃꯅꯤꯡꯗ
ꯎꯝ ꯇ ꯄꯊ ꯑꯅꯦ ꯑꯩ ꯁꯨ ꯑꯁꯤꯗ ꯐꯦꯟ ꯐꯦꯟ ꯍꯨꯝꯂꯒ ꯐꯝꯂꯤꯕꯅꯦ ꯐꯦꯟ ꯃꯃꯥꯡꯗ
ꯑ ꯑꯗꯨꯕꯅꯝ ꯑꯁꯤꯁꯤꯗꯂ ꯂꯩ ꯂꯩꯗꯀ ꯑꯗ ꯁꯄ ꯀꯥꯟꯗꯗꯤ ꯑꯣ ꯑꯣ ꯑꯁꯤꯗꯕꯨꯗꯤ ꯑꯗꯨꯃꯨꯛꯇꯤ ꯉꯁꯤꯗꯤ ꯁꯥꯗꯦꯟ ꯅꯣꯡꯃꯥꯡꯉꯦ ꯑꯗꯨꯕꯨ ꯅꯣꯡꯃꯥꯡꯕꯒꯤ ꯁꯥꯕ ꯑꯃꯁꯨ ꯌꯥꯎꯔꯤꯏꯁꯤꯗ ꯑꯃꯨꯛ
ꯀꯨꯗꯣ
ꯑꯣ ꯑꯗꯨꯝꯥꯏ ꯇꯕꯦ
ꯎꯝ ꯑꯁ ꯑꯩ ꯎ ꯃꯥꯡꯊꯣꯛꯄ ꯅꯪ ꯎꯔꯗꯤ ꯉꯛꯀꯅꯤ ꯄꯣꯛ ꯄꯣꯛ ꯄꯣꯛ ꯄꯣꯛ ꯄꯣꯛ ꯑꯩꯅ ꯇꯥꯕꯅꯦ ꯑꯗꯨ ꯍꯨꯃꯥꯡ ꯊꯣꯡꯃꯅꯁꯨꯀꯣ ꯇꯕ ꯏꯁꯤꯡ ꯑꯣꯏꯅ ꯇꯥꯕ
ꯑꯦ ꯑꯦ ꯑꯩꯗꯤ ꯑꯩꯁ ꯍꯨꯃꯥ ꯊꯣꯛꯀ ꯇꯤꯟꯅ ꯄꯅꯞ ꯂꯥꯎꯔꯕꯅꯦ ꯍꯨꯃꯥꯡ ꯄꯥꯛ ꯊꯣꯛꯇꯦ ꯑꯩꯗꯤ ꯑꯗꯨꯒꯤ
ꯑꯁ ꯑꯩꯗꯤ ꯃꯥꯏꯗꯤ ꯄꯣꯛ ꯄꯣꯛ ꯇꯥꯕꯅꯦ ꯑꯗꯨ ꯑꯃꯃꯛ ꯇꯧꯕ ꯑꯩꯗꯤ ꯇꯥꯡꯕ ꯌꯦꯡꯕꯅꯦ ꯊꯨꯝꯕ꯭ꯔꯥ ꯎꯝ ꯊꯨꯝ ꯌꯥꯛꯄ꯭ꯔꯥ ꯍꯥꯏꯅ ꯌꯦꯡꯕꯅꯤ ꯃꯔꯝꯃꯛ
ꯊꯨꯝꯗꯤ ꯌꯥꯛꯇꯕ
ꯑꯦ ꯃꯍꯤ ꯌꯥꯝ ꯊꯣꯛꯈꯤꯕ ꯃꯅꯤꯣ ꯎꯝ
ꯝ ꯏꯅꯥꯎ ꯅꯨꯄꯤꯅ ꯑꯩ ꯍꯨꯃꯥꯡ ꯇꯥꯕꯗꯨ ꯉꯛꯄꯅꯦ
ꯑ ꯇꯦꯁꯤꯤꯁꯤꯠ ꯇꯣ
ꯃꯤ ꯑꯇꯣꯞꯄꯁꯨ ꯂꯥꯛꯄ꯭ꯔꯣ
ꯑ ꯂꯥꯛꯇꯦ ꯉꯁꯤꯗꯤ ꯉꯔꯥꯡꯗꯤ ꯃꯤ ꯃꯌꯥꯝ ꯂꯥꯛꯄꯅꯦ ꯉꯁꯤ ꯃꯤ ꯀꯅꯥꯝ ꯂꯥꯛꯇ ꯀꯔꯤꯒꯤꯅꯣ ꯗ ꯈꯝꯗꯦ
ꯑꯦ ꯅꯣꯏ ꯂꯧꯀꯣꯟ ꯂꯣꯏꯅ ꯐꯗꯤꯒꯣꯝ ꯊꯥꯕ꯭ꯔꯣ
ꯑꯩꯈꯣꯏ ꯃꯣꯏ ꯑꯇꯣꯞꯄꯁꯨꯔꯥ ꯑꯣ ꯊꯥꯏꯌꯦ ꯊꯥꯔꯒ ꯃꯣꯏꯁꯦ ꯂꯧ ꯂꯧ ꯑꯣꯏꯅ ꯌꯣꯟꯅꯕ ꯃꯥꯜꯂꯦ ꯀꯣꯏꯔꯒ ꯌꯣꯟꯗꯕꯤꯗ ꯎꯝ ꯐꯣꯏꯕ ꯌꯥꯔꯣꯏꯗꯤ ꯂꯧ ꯀꯩꯅꯣ ꯇꯧꯔꯗꯤ ꯌꯦꯡꯒꯦ ꯎꯝ
ꯄꯩꯁꯥ ꯊꯥꯔꯛꯀꯦꯔꯣ ꯅꯤꯛꯂꯒ ꯅꯤꯛꯂꯒ ꯐꯣꯏꯈ꯭ꯔꯒꯦꯔꯣ
ꯍꯥ ꯑ ꯑꯃꯤꯅꯦ ꯅꯉꯥꯏꯗꯤ ꯂꯣꯏꯇꯦꯗ
ꯀꯔꯤ ꯀꯞ꯭ꯔꯦ
ꯄꯥꯎꯗꯔ ꯁꯥꯟꯅꯕ ꯑꯗꯨꯒꯤ ꯄꯥꯎꯗꯔ ꯄꯑꯅꯣ ꯍꯥꯏꯔꯛ ꯀ ꯄꯨꯅ ꯀꯥꯏ ꯊꯤꯈꯤꯕ ꯑꯗꯨꯒꯤꯅꯦ ꯑꯗꯨꯝ ꯎꯗ ꯑꯗꯨꯝ ꯆꯥꯏꯔꯒ ꯇꯩꯒꯦꯅꯦ ꯎꯇꯣꯞꯇ
ꯖꯥꯠ ꯑꯃꯅꯤ ꯃꯪꯉꯣꯟ ꯇꯩꯔꯤꯁꯨ ꯅꯠꯇꯕ ꯎꯇꯣꯞꯇ ꯇꯩꯒꯦꯕ
ꯍ ꯇ ꯄꯇꯥꯏ ꯀꯦ ꯅ ꯆꯉꯖꯦ
ꯈꯔꯗꯤ ꯊꯥꯄ ꯃꯥꯜꯂꯦꯀꯣ
ꯑꯣ ꯑꯁꯤꯁ ꯀꯩꯅ ꯑ ꯅꯣꯏ ꯈꯕ꯭ꯔꯥ ꯈꯝꯗꯥꯕ꯭ꯔꯥ ꯈꯝꯗꯦꯅꯦ ꯍꯥꯃꯦꯡ ꯊꯝꯐꯝ ꯂꯩꯕꯗꯣ ꯍꯥꯃꯦꯡꯒꯤ ꯐꯥꯝ ꯑ ꯐꯥꯔꯝꯁꯨ ꯅꯠꯇꯦ ꯑꯦ ꯑꯗꯣ
ꯀꯨꯝꯁꯤꯗꯤ ꯏꯁꯤꯡ ꯆꯥꯎꯗ꯭ꯔꯤꯀꯣ
ꯑꯣ ꯑ ꯁꯈꯔꯕꯨꯗꯤ ꯁꯥꯎꯔꯦꯑꯗꯨꯏ ꯌꯥꯝ ꯆꯥꯎꯗ꯭ꯔꯤꯗ ꯌꯥꯝ ꯆꯥꯎꯕ ꯑꯣꯏꯗ꯭ꯔꯤ ꯃꯤ ꯆꯠꯄ ꯌꯥꯔ꯭ꯑꯦ
ꯎꯝ
ꯃꯤ ꯑꯦ
ꯀꯨꯝꯆꯤꯗꯤ ꯅꯣꯡꯆꯨ ꯆꯨꯕ ꯋꯥ ꯌꯥꯝ ꯃ꯭ꯋꯥꯠꯂꯤꯝꯕ ꯃꯥꯜꯂꯦ
ꯑꯦ
ꯏꯁꯤꯡ ꯆꯥꯎꯕ ꯍꯥꯏ꯭ꯕ ꯂꯩꯇ꯭ꯔꯤꯕ
ꯎꯝ ꯎꯝ ꯑꯩ ꯆꯤꯛꯄꯤꯔꯤ ꯎꯝ ꯑꯩ ꯀꯛ ꯀꯛꯆꯤꯡ
ꯎꯝ
ꯀꯛꯆꯤꯡꯗꯤ ꯎꯝ ꯑꯗꯨꯃꯎꯛꯗꯤ ꯂꯩꯇꯦꯗ ꯑꯗꯣ ꯑꯃꯨꯕ ꯑꯃꯃꯈꯛ ꯆꯠꯄꯗꯣ
ꯎꯝ ꯑ ꯑ꯭ꯗ ꯑꯁ ꯑꯗꯨ ꯌꯦ ꯅꯥꯝꯅꯤꯅꯦ
ꯎꯝ
ꯅꯥꯝꯅꯤꯅꯦ ꯄꯥꯏꯒꯅꯨ ꯍꯥꯏꯌꯣ
ꯎꯝ ꯉꯔꯥꯡ ꯃꯥꯒꯤ ꯈꯣꯡꯒ꯭ꯔꯥꯎ ꯃꯅꯨꯡꯗ ꯀꯥꯔꯒ ꯁꯪꯕ ꯃꯥꯜꯂꯦ ꯑꯗꯨꯒꯤ ꯌꯦꯍꯦ ꯎꯝ ꯑꯗꯨꯒꯤ ꯃꯔꯤꯔꯛꯁꯨ ꯄꯤꯔꯒ
ꯑꯁ ꯅꯥꯔꯝꯅꯦꯍꯦ ꯑꯃ-ꯑꯃꯈꯛꯇ ꯆꯤꯛꯄꯐꯥꯎ ꯅꯥꯏꯌꯦ
ꯑꯦꯍꯦ ꯑꯣ ꯊꯣꯛꯄ ꯉꯝꯗꯕꯒꯤ ꯀꯛꯆꯦꯡꯁꯨ ꯑꯗꯨꯝ ꯁꯦꯛꯄꯤꯕ ꯖꯥꯠꯅꯦ ꯈꯣꯡꯔꯥꯎꯗ ꯅꯪꯒꯤ ꯃꯤ ꯀꯞꯄꯦ ꯀꯟꯅ
ꯑꯦ
ꯐꯦ ꯄꯥꯏꯔꯒ ꯗꯨꯝ ꯐꯥꯈ꯭ꯔꯦꯑꯗꯨꯝ ꯇꯨꯝ ꯃ ꯑꯥ ꯑꯥ
ꯁꯪꯗ ꯂꯩꯔꯗꯤ ꯇꯨꯝꯐꯝ ꯁꯦꯝꯕ ꯌ꯭ꯥꯕꯅꯤꯅꯦ ꯐꯤꯅ ꯐꯤꯅ ꯇꯧꯔꯒ ꯑ ꯀꯣ
ꯑꯣ ꯈꯪ ꯈꯟ ꯄꯨꯔꯥꯒ